ꯁꯤꯕꯨ ꯇꯏ
ꯀꯗꯧꯔꯤꯅꯧ
ꯁꯨꯝ ꯍꯤꯞꯄꯝꯃꯅꯦ ꯉꯁꯤꯗꯤ ꯁꯥꯟꯅꯕꯗꯣ ꯅꯣꯡ ꯇꯥꯕꯅꯤꯅ ꯆꯥꯗ꯭ꯔꯤ ꯅꯪꯗꯤ
ꯆꯥꯗ꯭ꯔꯤꯗꯁꯨ ꯑꯩꯈꯣꯏꯗꯨꯗꯥꯕꯨ ꯉꯥꯏꯔ ꯂꯩꯔꯦꯅꯦ ꯆꯥꯃꯤꯟꯅꯉ ꯏꯊꯟꯗꯤ ꯇ ꯆꯥꯕ ꯍꯥꯎꯋꯦ ꯏꯟꯁꯥꯡ ꯍꯥꯎꯇꯒ ꯃꯔꯣꯜ ꯑꯃꯅꯦꯗ
ꯀꯩ ꯀꯩ ꯌꯦꯟꯖꯥꯡ ꯊꯣꯡꯉꯤꯅꯣ ꯍꯥꯏꯁꯦꯕꯣ ꯍꯥꯎꯇꯦ ꯍꯥꯏꯁꯤꯕꯣ
ꯑꯂꯨꯒ ꯈꯥꯃꯦꯟ ꯑꯁꯤꯟꯕ
ꯏꯁ ꯑꯂꯨꯒ ꯈꯥꯃꯦꯟꯒ ꯍꯥꯎꯇꯕ
ꯍꯥꯎꯇꯦ ꯌꯦꯔꯨꯝ ꯉꯧꯁꯦꯅ ꯈꯟꯒ ꯑꯗꯨꯝ ꯃꯥ ꯂꯥꯛꯇꯕꯅꯤꯅ ꯍꯥꯟꯅ ꯏꯪꯗꯣꯏꯅꯦꯕ ꯑꯗꯨꯒꯤ ꯑꯃ ꯂꯥꯛꯄ ꯀꯥꯟꯗ ꯉꯧꯔꯒ ꯆꯥꯒꯦ ꯇꯧꯕ
ꯑꯗꯨ ꯑꯗꯨꯗꯤ ꯍꯥꯎꯗꯣꯏꯅꯤ ꯑꯗꯨꯗꯤ
ꯅꯪꯗꯤ ꯀꯔꯤ ꯃꯊꯦꯜ ꯊꯣꯡꯕꯣ
ꯑꯩꯈꯣꯏꯒꯤꯗꯤ ꯍꯋꯥꯏ ꯊꯣꯡꯉꯝꯗ ꯃꯥꯜꯂꯦ
ꯑꯣ ꯍꯋꯥꯏꯁꯨ ꯍꯋꯥꯏꯁꯨ ꯑꯗꯨꯝ ꯅꯨꯡꯉꯥꯏꯕꯅꯤꯅ
ꯅꯨꯡꯉꯥꯏꯌꯥ
ꯍꯣꯏ ꯍꯥꯑꯣꯕꯥꯅꯦ ꯆꯝꯟꯗꯅ ꯆꯆꯥꯔꯦꯅ ꯅꯨꯡꯉꯥꯏꯇꯗ ꯑꯗꯨꯗ
ꯑ ꯑꯗꯨꯗꯅꯦ ꯑ ꯁꯃꯥꯟ ꯂꯕ ꯂꯩ꯫
ꯋꯨꯅꯤꯐꯣꯔꯝ ꯑꯣꯏꯗꯣꯏꯅꯤꯀꯣ ꯋꯨꯅꯤꯐꯣꯔꯝ ꯑꯣꯏꯗꯣꯏꯅꯤ ꯏꯟꯁꯥꯡꯁꯨ
ꯑꯗꯨ ꯑꯩꯗꯤ ꯆꯥꯃꯟꯗꯅ ꯄꯦꯜꯂꯦꯔꯦ ꯅꯨꯡꯗꯤ ꯑꯩ ꯍꯋꯥꯏꯖꯔꯑꯕ ꯑꯩꯈꯣꯏ ꯁꯥꯟꯕꯥꯝꯗ ꯌꯨꯝꯗ ꯂꯩꯇꯦꯕ ꯅꯨꯡꯗꯤ ꯆꯥꯥꯏꯒꯦ ꯑꯥ ꯁꯥꯟꯅꯕꯝꯗ ꯅꯨꯡꯗꯤ ꯖꯥꯒꯤꯏꯒꯤꯅ ꯍꯋꯥꯏꯅꯤ ꯆꯥꯔꯤꯁꯦ꯫ ꯕꯣꯔꯗꯤꯡꯒꯤ ꯇꯥꯏꯄꯇ ꯑꯗꯨꯅ
ꯈꯨꯅꯥꯔꯕ꯭ꯔꯣ ꯍꯧꯖꯤꯛꯀꯥꯟꯗꯤ
ꯑꯩ ꯀ꯭ꯔꯤꯀꯦꯠ ꯁꯥꯟꯅꯔꯤꯑꯌꯦ꯫
ꯎꯝ ꯅꯨꯡꯉꯥꯏꯀꯣ ꯃꯤ ꯃꯆꯥꯗꯤ
ꯑꯁ ꯀꯥꯏꯗꯒꯤ ꯅꯨꯡꯉꯥꯏꯕꯅ ꯋꯥꯏꯗ ꯏꯕꯦꯝꯅ
ꯑꯗꯨꯅꯦ ꯍꯧꯖꯤꯛꯇꯤ ꯀꯥꯏ ꯆꯠꯀꯦꯅꯦ ꯂꯩꯗꯣꯏꯔꯥ ꯋꯦꯗꯔꯅꯦꯅ ꯅꯨꯡꯉꯥꯏꯇꯦꯗ
ꯋꯦꯗꯔꯁꯦ ꯅꯨꯡꯉꯥꯏꯇꯕꯅꯤꯅ ꯑꯩ ꯉꯁꯤꯗꯤ ꯆꯠꯇꯣꯏ ꯃꯥꯟꯗꯦ ꯉꯁꯤꯗꯤ ꯅꯣꯡꯁꯨ ꯇꯥꯕꯅꯤꯅ
ꯍꯣꯏ ꯑꯁ ꯅꯣꯡꯅ ꯃꯔꯣꯜ ꯑꯃ ꯐꯤꯅ ꯁꯨꯅꯤꯡꯉꯥꯏ ꯃꯤ ꯃꯣꯜ ꯑꯃ ꯀꯪꯁꯨ ꯀꯪꯗꯦ ꯍꯥꯟꯅ ꯁꯨꯕ ꯐꯤꯗꯣ ꯅꯝꯊꯤꯗꯣꯏꯅꯦꯕ꯫
ꯑꯁ ꯑꯗꯨ ꯀꯣꯟꯣꯟ ꯐ꯭ꯂꯣꯔ ꯍꯥꯞꯄꯨ ꯀꯩꯅꯣ
ꯁꯨꯗ ꯃꯥꯜꯂꯦ ꯅꯣꯡ ꯆꯨꯕꯁꯦ ꯅꯨꯡꯁꯥ ꯊꯣꯛꯇꯕ ꯃꯇꯝꯗꯣ
ꯍꯅꯤ
ꯇꯟꯕꯨ ꯇꯟꯁꯤꯜꯂꯛꯑꯦ ꯅꯪꯅ ꯊꯣꯡꯕ꯭ꯔꯥ ꯀꯅꯥꯅ ꯊꯣꯡꯕ꯭ꯔꯥ ꯆꯥꯛ ꯌꯦꯟꯁꯥꯡꯗꯤ꯫
ꯆꯥꯛ ꯌꯦꯟꯁꯥꯡꯗꯤ ꯑꯩꯈꯣꯏ ꯀꯩꯅꯣꯝꯅ ꯊꯣꯡꯉꯦ꯫
ꯍꯥꯥ
ꯆꯥꯛ ꯍꯟꯖꯥꯡꯗꯤ ꯑꯩꯈꯣꯏ ꯃꯥꯅ ꯊꯣꯡꯉꯦꯕ꯫
ꯑꯥ ꯍꯥꯎꯕꯅꯤ ꯏꯃꯥꯅ ꯊꯣꯡꯕ ꯏꯟꯁꯥꯡꯗꯤ꯫
ꯍꯥꯎꯋꯦ ꯑꯗꯨꯅꯦ ꯑꯍꯥꯟꯅ ꯁꯥꯟꯅꯐꯝꯗꯨꯗꯗꯤ ꯁꯨꯝ ꯀꯩꯅꯣꯝ ꯇꯧꯔꯒ ꯄꯨꯊꯣꯡ ꯊꯣꯡꯖꯟꯕꯅꯤꯅ ꯆꯥꯅꯤꯡꯗꯦꯕ ꯌꯨꯝꯗ ꯂꯥꯛꯑꯒ ꯇꯁꯦꯡꯅ ꯂꯥꯛꯑꯒ ꯊꯣꯡꯕꯗꯨꯗ ꯍꯥꯎꯋꯦꯕ꯫
ꯎꯝ
ꯑꯗꯨꯒꯤ
ꯍꯧꯖꯤꯛꯀꯥꯟ ꯁꯥ ꯉꯥꯔꯁꯨ ꯍꯧꯖꯤꯛꯀꯥꯟꯗꯤ ꯁꯥꯕ ꯃꯇꯝꯗ ꯑꯩꯅ ꯆꯥꯕ ꯅꯨꯡꯉꯥꯏꯇꯦ ꯑꯗꯨꯝ ꯆꯝꯐꯨꯠ ꯀꯨꯝꯕ ꯀꯣ ꯁꯨꯝ ꯆꯥꯔꯅ ꯍꯥꯎꯅꯦꯥꯡ ꯊꯥꯎ ꯆꯝꯃꯜꯂꯁꯨ ꯏꯁꯥꯁꯨ ꯈꯔ ꯅꯣꯡꯉꯥꯏꯇꯦꯅꯦ ꯄꯨꯒꯗꯣ
ꯐꯨꯠꯀꯨꯝꯕ ꯀꯩꯅꯣꯒꯨꯝꯕ ꯑꯃ ꯍꯥꯞꯄꯗꯤ ꯆꯥꯕꯗꯤ ꯍꯥꯎꯋꯤꯗꯅ ꯑꯗꯨꯒꯤ ꯅꯪ ꯅꯪ ꯂꯩꯕꯗꯤ ꯅꯪꯒ ꯅꯣꯏ ꯇꯥꯛꯒꯇꯪ ꯂꯩꯔꯤꯔ ꯀꯅꯥ ꯂꯩꯗꯣꯏꯅꯣ?
ꯑꯣ
ꯍꯥ
ꯑꯗꯨ ꯑꯗꯨꯝ ꯀꯥꯏ ꯀꯣ
ꯑꯥ
ꯄꯨꯡ ꯀꯌꯥꯗ ꯆꯥꯛ ꯆꯥꯗꯣꯏꯅꯣ ꯅꯣꯏꯗꯤ꯫
ꯑꯩ ꯉꯥꯏꯍꯥꯛ ꯂꯩꯔꯒꯥ ꯆꯔꯥꯅꯤ
ꯎꯝ ꯀꯣꯏꯁꯨ ꯑꯩ ꯑꯗꯨꯗ ꯍꯜꯂꯛꯑꯗꯤ ꯆꯥꯗꯣꯏꯅꯦ ꯏꯊꯟꯗꯠꯁꯤꯗ ꯆꯥꯕ ꯅꯨꯡꯉꯥꯏꯇꯕꯅꯤꯅ
ꯃꯥ ꯏꯊꯟꯗꯗꯤ ꯀꯅꯥꯅ ꯆꯥꯕꯁꯨ ꯆꯥꯅꯤꯡꯉꯝꯃꯣꯏ ꯊꯟꯅ ꯆꯥꯕꯕꯨ
ꯆꯥꯛ ꯍꯣꯏ ꯍꯧꯖꯤꯛꯀꯥꯟꯥꯛ ꯆꯥꯕ ꯅꯨꯡꯉꯥꯏꯇꯦꯗ
ꯅꯨꯡꯉꯥꯏꯇꯦ ꯑꯗꯨ ꯅꯪꯒ ꯅꯨꯃꯤꯗꯥ ꯈꯛꯇꯪ ꯂꯩꯔꯤꯕ
ꯍꯥꯥ
ꯅꯪꯒ ꯅꯣꯏ ꯗꯗꯥ ꯈꯇꯪ ꯂꯩꯕ꯭ꯔꯕ
ꯑ ꯅꯠꯇꯦ ꯏꯅꯥꯎꯅꯨꯄꯤꯁꯨ ꯏꯅꯥꯎꯅꯨꯄꯤꯒꯤꯩ ꯊꯕꯛ ꯆꯠꯂꯤꯔ
ꯑꯣ ꯑꯗꯨꯗꯤ ꯅꯪꯗꯤ ꯀꯩ ꯍꯣꯠꯅꯔꯤꯕꯣ ꯍꯧꯖꯤꯛ
ꯑꯩꯗꯤ ꯐ꯭ꯔꯤ ꯐ꯭ꯔꯤ ꯐ꯭ꯔꯤ ꯑꯩꯗꯤ ꯆꯥꯛ ꯏꯟꯁꯥꯡ ꯊꯣꯡꯉ ꯂꯩꯌꯦ ꯏꯁ
ꯌꯨꯝꯗ
ꯑꯥ ꯐꯥꯒꯤ ꯇꯧꯅꯦ ꯑꯁ ꯍꯧꯖꯤꯛꯀꯥꯟ ꯈꯔ ꯐ꯭ꯔꯤ ꯂꯩꯒꯦ ꯇꯧꯕꯅꯦ
ꯑꯣ ꯊꯕꯛꯇ ꯆꯠꯂꯝꯕ꯭ꯔꯕ
ꯍꯣꯏ꯫
ꯎꯝ ꯐꯤ ꯂꯩꯕ꯭ꯔꫭ ꯖꯤꯛ ꯀꯥꯟ꯫
ꯆꯜꯂ‌ꯦꯅꯨꯡꯉꯥꯏ꯫ ꯇꯦ ꯄꯣꯊꯥꯒꯦ ꯇꯧꯕ ꯑꯩꯒꯤ ꯑꯩ ꯏꯅꯥꯎꯅꯨꯄꯤꯒ ꯑꯩꯈꯣꯏꯅꯤ ꯂꯩꯕꯅꯦꯕ꯫ ꯑꯗꯣ ꯑꯩꯒꯤꯗꯥꯗꯥꯗꯤ ꯃꯥ ꯅꯍꯥꯟ ꯁꯨꯇꯤ ꯊꯣꯛꯄ ꯂꯩꯕ ꯅꯨꯃꯤꯠ ꯑꯅꯤ ꯑꯍꯨꯝꯗ꯫
ꯑꯣ ꯑꯗꯨꯒ ꯑꯃꯨꯛ ꯀꯩꯅꯣꯝꯗ ꯆꯠꯈꯤꯗꯣꯏꯔ ꯈꯨꯟꯗ ꯆꯠꯈꯤꯗꯣꯏꯔ꯫
ꯃꯥ ꯃꯥꯗꯤ ꯑꯃꯨꯛ ꯆꯠꯇꯣꯏꯅꯦꯕ꯫
ꯑꯥ꯫ ꯑꯗꯨꯗꯤ ꯎꯟꯅꯕ ꯌꯥꯏꯅꯦ꯫
ꯅ ꯏꯅꯥꯎꯅꯨꯄꯤꯒ ꯑꯩꯈꯣꯏꯅꯤ ꯈꯛꯇ ꯑꯣꯏꯗꯣꯏꯅꯦ
ꯑꯗꯨꯗ ꯑꯗꯨꯗꯤ ꯊꯦꯡꯅꯕ ꯌꯥꯏꯑꯕ ꯍꯣꯏ
ꯍꯣꯏ
ꯍꯥ
ꯀꯩꯕ
ꯊꯦꯡꯅꯕ ꯌꯥꯏ ꯍꯥꯏꯕ ꯎꯟꯅꯕꯕ ꯌꯥꯏ ꯍꯥꯏ
ꯌꯥꯔꯦ ꯌꯥꯔꯦ ꯌꯥꯔꯦ ꯀꯥꯏꯗꯤꯒ
ꯀꯩ
ꯁꯒꯥꯗ ꯁꯔꯒꯥꯗ ꯁꯔꯒꯥꯔꯗ ꯊꯦꯡꯅꯔꯁꯦ
ꯀꯥꯏꯗ
ꯁꯔꯒꯥꯗ ꯊꯦꯡꯅꯔꯁꯦ
ꯁꯥꯒꯗꯗꯤ ꯄꯥꯝꯗꯦꯍ‌ꯦ ꯁꯒꯗꯕꯨ ꯀꯅꯥ ꯊꯦꯡꯅ ꯊꯦꯡꯅꯔꯒꯦ꯫ ꯑꯁꯦꯡꯕ ꯁꯤꯗ ꯁꯤ ꯀꯥꯟꯗ ꯊꯦꯡꯅꯒꯗꯕꯅꯤ꯫ ꯁꯤ ꯁꯒꯗ ꯀꯅꯥꯟ ꯊꯦꯡꯅꯅꯦꯒ‌ꯦ꯫
ꯇꯨꯝꯃꯝ ꯇꯨꯝꯃꯝꯋꯥꯏꯗꯀꯣ ꯃꯪꯗ ꯊꯦꯡꯅꯔꯁꯦ ꯑꯗꯨꯗꯤ꯫
ꯍꯥꯏ ꯃꯪꯗꯁꯨ ꯊꯦꯡꯅꯕ ꯌꯥꯗꯦ ꯇꯥꯏꯕꯪꯗ ꯊꯦꯡꯅꯒꯗꯣꯏꯅꯤ ꯃꯪꯗꯕꯨ ꯀꯅꯥ ꯊꯦꯡꯅꯅꯒꯦ꯫
ꯅꯪ ꯉꯔꯥꯡ ꯅꯨꯡꯗꯥꯡꯁꯨ ꯆꯪꯕ ꯃꯥꯜꯂꯦꯀꯣ ꯏꯊꯦꯡ ꯊꯦꯡꯕ ꯀꯥꯟꯗ꯫
ꯆꯪꯗꯦ ꯑꯩꯗꯤ ꯀꯩꯅꯣꯝꯗꯗꯤ ꯆꯪꯉꯦ ꯉꯁꯥꯏꯒꯤ꯫ ꯉꯁꯥꯏꯒꯤꯗꯨꯗ ꯉꯁꯥꯏ ꯑꯈꯣꯏ ꯋꯥꯔꯤ ꯇꯧꯕꯗꯣ꯫
ꯎꯝ꯫
ꯑꯗꯨꯗꯗꯤ ꯑꯗꯨꯝ ꯑꯩ ꯆꯪꯉꯤ꯫
ꯑꯣ ꯑꯩ ꯑꯁ ꯉꯔꯥꯡ ꯅꯨꯡꯗꯥꯡꯗꯗꯤ ꯑꯁ꯫ ꯊꯦꯡꯅ ꯑꯗꯨꯝ ꯇꯨꯝꯕ ꯏꯟꯕꯒꯤ ꯂꯣꯏꯔꯦ ꯍꯧꯒꯠꯄ ꯉꯝꯗ꯭ꯔꯦꯕ ꯑꯩ ꯄꯨꯡ ꯑꯃ ꯃꯈꯥꯏ ꯐꯥꯎ ꯂꯩꯔꯤꯔ꯫
ꯀꯥꯏꯗ꯫
꯭ꯒ꯭ꯔꯨꯞꯇꯨꯗꯩ꯫
ꯂꯩꯕ꯭ꯔꯣꯅ꯫
ꯑ ꯂꯩꯌ‌ꯦ ꯁꯤꯗꯤ꯫
ꯅꯪꯒꯔꯣ ꯑꯩꯒꯔꯣ ꯋꯥꯔꯤ ꯁꯥꯟꯅꯩꯔꯣ ꯀꯅꯥꯅꯣ ꯈꯪꯗꯦ ꯑꯗꯨ꯫
ꯉꯥ ꯑ ꯉꯔꯥꯡꯗꯨꯔꯣ꯫
ꯎꯝ ꯏꯕꯥꯅꯤꯔꯥ ꯈꯪꯗ꯭ꯔ ꯋꯥꯔꯤ ꯁꯥꯟꯅꯕ ꯈꯣꯠꯄ ꯇꯧꯔꯤꯗꯣ꯫
ꯑꯩꯗꯤ ꯈꯪꯗ‌ꯦꯗ ꯑꯩ꯫
ꯑꯩ ꯑꯩꯒꯤ ꯈꯣꯟꯁꯦ ꯑꯩꯒꯤ ꯈꯣꯟꯁꯦ ꯇꯥꯒ꯭ꯔꯥꯕꫭ ꯅ꯫
ꯍꯣꯏ ꯇꯥꯏ ꯇꯥꯔꯝꯃꯤ ꯍꯣꯏ꯫
ꯑꯗꯨꯗꯤ ꯑꯩ ꯐꯣꯟ ꯇꯥꯔꯛꯑꫭ꯫ ꯑꯗꯨꯗꯤ ꯑꯩ ꯁꯥꯟꯅꯩꯌ‌ꯦꯗꯤ ꯈꯪꯕ꯭ꯔꫭ ꯅꯪ꯫
ꯈꯪꯕꯒꯨꯝ ꯇꯧꯕ ꯑꯗꯨꯒꯤ ꯍꯪꯕꯅꯤꯗ꯫
ꯑꯗꯨ ꯍꯥꯏꯒꯕ꯫
ꯎꯝ꯫
ꯑꯩ ꯅꯪꯗꯤ ꯊꯥꯕꯜ ꯆꯣꯡꯕ ꯌꯦꯡꯕꯒ ꯆꯠꯄ꯭ꯔꫭ꯫
ꯃꯖꯕꯗꯤ ꯏꯅꯥꯅ ꯆꯂꯦ ꯏꯗꯤ ꯖꯥꯇꯗ
ꯅꯪ ꯆꯠꯇꯤꯌꯥ
ꯑꯣ ꯏꯅꯥꯎꯅꯨꯄꯤ ꯆꯠꯂꯤꯦꯕ
ꯑꯗꯨ ꯑꯗꯨꯗꯤ ꯑꯩꯅ ꯅꯪ ꯄꯨꯕꯤꯑ ꯂꯣꯏꯔꯦ ꯀꯩꯗꯧꯔꯦ ꯅꯪ ꯆꯠ꯭ꯔꯒꯦ
ꯑꯩꯗꯤ ꯆꯠꯇꯦ ꯑꯗꯨꯝꯅꯥꯎ ꯏꯅꯥꯎꯅꯨꯄꯤꯗꯤ ꯃꯥꯗꯤ ꯐꯔꯦꯟ ꯐꯖꯅ ꯁꯦꯠꯂꯒ ꯅꯥꯜꯔꯂꯒ ꯆꯠꯈꯤꯕꯅꯦ ꯐꯖꯅ ꯀꯦꯊꯣꯛꯑꯒ ꯑꯩꯅ ꯀꯦꯕꯤꯅꯦꯍ ꯏꯅꯥꯎꯅꯨꯄꯤꯕꯨ ꯃꯥꯗꯤ ꯆꯠꯇꯨ ꯆꯠꯅꯤꯡꯕ ꯑꯗꯨꯒꯤ
ꯑꯗꯨꯗ ꯅꯪ ꯑꯩꯅ ꯄꯨꯕꯤꯔ ꯂꯣꯏꯔꯛꯀꯗ꯭ꯔꯣꯒ ꯀꯕ ꯅꯨꯃꯤꯠꯇ ꯀ ꯅ ꯈ ꯇ ꯀꯦ ꯀꯦꯗ꯭ꯔꯁꯨ ꯀꯩꯁꯨ ꯀꯥꯏꯗꯦ ꯑꯗꯨ ꯑꯗꯨꯕꯨꯗꯤ꯫
ꯂꯩꯇꯦ ꯆꯠꯅꯤꯡꯉꯥꯏꯁꯨ ꯏꯟꯇꯔꯦꯁ ꯂꯩꯇꯦ ꯎꯝ ꯐꯣꯟꯗ ꯃꯦꯠꯂꯒ꯫ ꯑꯗꯨꯝ ꯃꯇꯝ ꯃꯥꯡꯍꯟꯕꯗꯣ ꯅꯨꯡꯉꯥꯏ꯫
ꯐꯣꯟ ꯃꯦꯠꯂꯕ ꯃꯠ꯫ ꯃꯥꯡꯍꯜꯂꯕꯕꯨ ꯅꯨꯡꯉꯥꯏꯌꯦ ꯑꯗꯨ ꯑꯗꯨ ꯂꯥꯏꯐꯇꯨꯕꯨ ꯅꯨꯡꯉꯥꯏꯒꯗ꯭ꯔꯣ ꯍꯥꯏꯁꯤꯕꯣ꯫ ꯑꯗꯨ ꯂꯥꯏꯗꯨꯅ ꯈꯔ ꯀꯣꯏꯊꯣꯛꯄ ꯂꯥꯡꯊꯣꯛꯄ ꯀꯩꯅꯣꯝ ꯇꯧꯕ ꯇꯧꯒꯗꯕꯅꯤ꯫
ꯑꯩꯒꯤꯗꯤ ꯏꯟꯇꯔꯦꯁ ꯂꯩꯇꯦ ꯑꯗꯨꯗꯤ꯫
ꯌꯨꯝꯗꯇꯪ ꯂꯩꯕꯅꯦ ꯍꯌꯦꯡꯋꯥꯏ ꯑꯦꯛꯖꯥꯝꯄꯜ ꯅꯪ ꯂꯨꯍꯣꯡꯉꯗꯤ꯫ ꯌꯨꯝꯗ ꯑꯗꯨꯝ ꯂꯩꯇꯥꯥꯝꯅꯤꯅꯦ ꯑꯗꯨꯗꯤ꯫
ꯁꯣꯏꯔꯣꯏ ꯑꯩ ꯃꯊꯪꯗꯗꯤ ꯆꯠ꯫ ꯐꯖꯅ ꯀꯦꯊꯣꯛꯔ ꯆꯠꯀꯦꯔꯗ‌ꯦ꯫
ꯃꯊꯪ ꯑꯗꯨꯅꯦ ꯍꯌꯦꯡ ꯋꯥꯏ ꯅꯪ ꯂꯨꯍꯣꯡ ꯂꯨꯍꯣꯡꯕ ꯃꯇꯝ ꯑꯗꯨꯋꯥꯏꯗ ꯑꯗꯨꯗꯤ ꯅꯗꯤ ꯀꯩꯗꯧ ꯇꯧ ꯇꯥꯕꯅꯦꯕ ꯑꯗꯨꯗꯤ ꯌꯨꯝꯗ ꯑꯗꯨꯝ ꯂꯩꯒꯦ ꯍꯥꯏꯇꯥꯔꯦ ꯀꯣꯏꯕ ꯈꯔ ꯆꯠꯂꯨꯁꯤ ꯀꯥꯏꯅ
ꯍꯧꯖꯤꯛꯇꯤ ꯇ꯭ꯔꯥꯏꯅꯤꯡ ꯑꯣꯏꯅ ꯇꯝꯔꯒ ꯆꯠꯇꯨ ꯇꯥꯕꯅꯦ ꯑꯗꯨꯗꯤ ꯑꯦ
ꯑꯗꯨꯅꯦ ꯇ꯭ꯔꯥꯏ ꯇꯧꯔꯁꯦꯅ ꯍꯥꯏꯔꯤꯁꯦ
ꯊꯣꯛꯇ ꯊꯣꯛ ꯑꯃ ꯊꯧꯔꯗꯤꯀꯣ ꯊꯣꯛꯇ ꯑꯗꯨꯝ ꯅꯨꯡꯇꯤꯗ ꯊꯣꯛꯅꯤꯡꯉꯤꯕ ꯊꯣꯛꯅꯤꯡꯗ꯭ꯔꯗꯤ ꯑꯗꯨꯝ ꯆꯨꯞꯊꯣꯛꯥꯎꯊꯣꯛ ꯊ ꯊꯣꯛꯅꯤꯡꯗꯕ
ꯑꯗꯨ ꯑꯗꯨꯕꯨꯗꯤ ꯀꯩꯁꯨ ꯀꯥꯏꯗꯦ ꯑꯗꯨ ꯃꯔꯛ ꯃꯔꯛ
ꯑꯗꯨ ꯑꯗꯨꯁꯨ ꯅꯤꯁꯥꯒꯨꯝꯕꯅꯦꯕ
ꯃꯥꯅꯤ ꯍꯥꯏꯗꯤ ꯃꯔꯛ ꯃꯔꯛꯇ ꯀꯣꯏꯊꯣꯛꯅꯤꯡꯉꯗꯤꯦ ꯑꯩꯈꯣꯏꯁꯨ ꯀꯣꯏꯕ ꯀꯩꯅꯣꯝ ꯇꯧꯔꯗꯤ ꯀꯣꯏ ꯆꯠꯂꯦ ꯆꯤꯡꯗꯒ ꯆꯠꯇꯅ ꯀꯩꯅꯣꯝꯗꯒ ꯆꯠꯇꯅ ꯈꯣꯠꯇꯅꯒ ꯇꯧꯋꯦꯕ ꯑꯩꯈꯣꯏꯁꯨ ꯂꯝ ꯂꯝ ꯑꯇꯣꯞ ꯑꯇꯣꯞꯄꯗꯒ ꯑꯗꯨꯗꯤ ꯑꯩꯅ ꯍꯥꯏꯖ ꯌꯨꯝꯗ ꯑꯗꯨꯝ ꯂꯩꯔꯔꯦ ꯕꯣꯔꯗꯤꯡ
ꯑꯩ ꯍꯥꯏꯔꯤꯅꯦ ꯏꯅꯥꯎꯅꯨꯄꯤꯕꯨꯁꯨ ꯅꯪꯅ ꯆꯠꯂꯗꯤ ꯀꯃꯥꯏ ꯀꯃꯥꯏꯅ ꯁꯤꯅ ꯑꯗ ꯖꯒꯣꯏ ꯁꯥꯗꯣꯏꯅꯣ ꯑꯁ ꯃꯤꯕꯨ ꯌꯦꯡꯉꯒ ꯁꯅꯥ ꯑꯗꯣꯏ ꯁꯥꯏꯗ ꯌꯔꯦ ꯌꯥ ꯁꯤ ꯋꯥꯅ
ꯑꯗꯣ ꯃꯤ ꯌꯦꯡꯉ ꯁꯥꯒꯗꯕꯅꯤ ꯑ ꯃꯤ ꯌꯦꯡꯉꯒ ꯑꯩ ꯌꯥꯝ ꯂꯥꯏꯅ
ꯍꯩꯁꯨ ꯍꯩꯇꯦ ꯌꯦꯡꯕꯨꯁꯨ ꯇꯜꯂꯦ ꯆꯠꯁꯨ ꯆꯠꯅꯤꯡꯉꯥꯏ ꯇꯜꯂꯦ ꯑꯅꯤ ꯑꯃ ꯑꯍꯨꯝꯃ ꯆꯥ ꯃꯅꯥꯏꯒ
ꯑꯁ ꯑꯗꯨ ꯑꯗꯨꯕꯨꯗꯤ ꯀꯩꯁꯨ ꯀꯥꯏꯗꯦꯗ ꯑꯗꯨ ꯀꯣꯏꯕ ꯍꯥꯏꯗꯤ ꯈꯔ ꯈꯔꯗꯤ ꯆꯊꯣꯛꯀꯗꯕꯅꯤ
ꯍꯣꯏꯅꯦ ꯍꯣꯏꯅꯦ ꯑꯗꯨꯗꯤ ꯉꯁꯤꯗ ꯍꯧꯔꯒ ꯀꯣꯏꯄ ꯍꯧꯔꯒꯦ ꯑꯗꯨꯗꯤ
ꯍꯧꯥꯎꯔꯣꯑꯣ ꯑꯣ ꯂꯧ ꯂꯥꯛꯑꯒꯦ ꯀꯥꯏ ꯀꯥꯏ ꯂꯩꯔꯝꯒꯦ ꯍꯥꯏꯅꯣ
ꯆꯥꯎꯥꯎꯔ ꯑꯩꯇꯣ
ꯂꯧ ꯂꯥꯛꯑꯒꯦ ꯇꯧꯔꯕꯅꯦ ꯑꯩꯗꯤ ꯂꯧ ꯂꯥꯛꯑꯒꯦ ꯀꯥꯏ ꯂꯩꯔꯣ
ꯅꯪ ꯅꯪꯒ ꯑꯩꯒ ꯂꯥꯞꯠꯂꯤ ꯌꯥꯝ ꯂꯥꯞꯄꯅꯤꯅ
ꯑꯗꯨ ꯂꯥꯞꯄꯁꯨ ꯂꯧ ꯂꯥꯛꯑꯗꯕꯅꯤ ꯂꯧꯨ ꯅꯨ ꯑꯩ ꯅꯣꯡꯃꯗꯛ ꯑꯗꯥꯏꯗ ꯀꯣꯏꯕ ꯆꯠꯂꯗ ꯂꯥꯛꯑꯗꯤ ꯍꯧꯖꯤꯛ ꯉꯝꯒꯦꯔꯣ ꯉꯝꯒꯦꯔꯣ ꯍꯥꯏꯅ ꯂꯥꯛꯑꯗꯤ
ꯂꯥꯛꯂꯝꯒꯅꯤ ꯍꯦꯛ ꯇꯣꯉꯥꯟ ꯍꯦꯛ ꯌꯧ ꯀꯥꯟꯅꯗ ꯃꯥꯅ ꯀꯥꯏꯆꯒꯦꯔꯣ ꯑꯗꯨꯝ ꯉꯥꯡꯗꯣꯛꯑꯅꯤꯀꯣ
ꯑꯗ ꯅꯪ ꯗ ꯊꯣꯛꯂꯛꯇ꯭ꯔꯗꯤ ꯑꯃꯨꯛ ꯑꯩꯗꯤ ꯂꯣꯏꯔꯦꯅꯦ ꯂꯥꯛꯀꯦ ꯂꯥꯛ꯭ꯔ
ꯊꯣꯛꯄ꯭ꯔꯥ ꯊꯣꯛꯈ꯭ꯔꯥꯒ꯭ꯔꯥ ꯈꯪꯗꯦ ꯅꯪꯒꯤ ꯅꯪꯅꯒꯤ ꯇꯣꯥꯟ ꯊꯣꯒꯥꯟꯗꯣ ꯍꯦꯛ ꯊꯣꯛꯂꯛꯄ ꯀꯥꯟꯗ ꯃꯥꯅ ꯀꯥꯏ ꯆꯒꯦꯔꯣ ꯑꯃꯨꯛ ꯍꯪꯅꯗꯤ ꯅꯪ ꯁꯤꯕ
ꯀꯅꯥꯅ
ꯅꯃꯥꯟꯅꯔ ꯅꯕꯨꯡꯅꯔ ꯅ ꯄꯥꯟꯅꯔꯥ ꯈꯪꯗꯦ ꯅ ꯆꯦꯅꯔ
ꯑꯣ ꯑꯩꯒꯤꯔꯕ
ꯅꯪꯗꯤ ꯑꯗꯨꯗꯤ ꯅꯪꯒꯤꯗꯤ ꯅꯪ ꯃꯄꯥꯟ ꯊꯣꯛꯃꯟꯕꯒꯤ ꯑꯃꯨꯛ ꯆꯩ ꯆꯥꯅꯤ
ꯑꯗꯨ ꯑꯩꯗꯤ ꯀꯩꯝ ꯍꯥꯏꯔꯣꯏꯏ ꯑꯩꯗꯤ ꯍꯥꯏꯗꯤ ꯍꯦꯛ ꯍꯥꯏꯔꯒ ꯑꯩꯈꯣꯏꯃꯥ ꯍꯣꯏꯅ ꯑꯗꯨꯝ ꯈꯪꯉꯅꯤ ꯑꯦ ꯉꯥꯡꯒ ꯏꯗꯤ ꯁꯅꯁꯥꯏ ꯏꯆꯥ ꯅꯨꯄꯥꯁꯦ ꯁꯥꯟꯅꯕ ꯆꯠꯄꯅꯦꯅ ꯁꯤꯅ ꯀꯣꯏꯕ ꯂꯥꯡꯕ ꯆꯖꯔꯅꯤ ꯍꯥꯏꯅ ꯍꯥꯏ ꯍꯥꯏꯅꯤ ꯑꯗꯣ
ꯐꯔꯦꯅꯦ ꯐꯔꯅꯦ ꯂꯥꯛꯑꯣ ꯂꯥꯛꯑꯣ ꯑꯩ ꯂꯣꯀꯦꯁꯟ ꯊꯥꯔꯛꯀꯦ ꯅꯪꯉꯣꯟꯗ ꯎꯆꯦꯗ ꯑꯁꯦꯡꯕꯅꯦ ꯅꯪꯒꯤ ꯈꯨ ꯖꯦꯟꯗꯣ ꯍꯥꯟꯅ ꯇꯥꯔꯝꯕ ꯃꯥꯜꯂꯦ ꯇꯥꯕ ꯃꯥꯜꯂꯦꯕ
ꯇꯥꯔꯃꯅꯦ ꯑꯩ ꯈꯣꯟꯁꯦ ꯑꯩ ꯈꯣꯟꯁꯦ ꯃꯤ ꯃꯌꯥꯝꯅ ꯌꯥꯝ ꯐꯖꯩ ꯏꯌꯦ ꯑꯉꯥꯡ ꯃꯆꯥꯥꯏ ꯌꯥꯝ ꯃꯥꯜꯂꯤ ꯑꯩ ꯈꯣꯟꯁꯦ
ꯑꯥ
ꯃꯤ ꯑꯇꯣꯞꯄꯁꯤꯡꯅ ꯌꯥꯝ ꯐꯖꯩꯌꯦꯌꯦ ꯑꯉꯥꯡ ꯃꯆꯥ ꯃꯥꯜꯂꯤ
ꯅꯪꯅ
ꯑꯩꯅ ꯅꯠꯇꯦ ꯃꯤꯁꯤꯡꯅ ꯍꯥꯏꯕ
ꯍꯥꯥ
ꯑꯉꯥꯡ ꯃꯆꯥ ꯃꯥꯜꯂꯤ ꯌꯥꯝ ꯐꯖꯩ ꯈꯣꯟꯁꯦ ꯌꯥꯝ ꯐꯖꯩꯑꯅ ꯍꯥꯏ ꯑꯩ ꯈꯣꯟꯁꯦ ꯑꯅꯤ ꯑꯥ ꯑꯩꯁꯦ ꯈꯣꯟꯁꯦ ꯑꯩ ꯈꯣꯟꯁꯦ
ꯑꯣ ꯏ ꯏ ꯏꯁ ꯑꯗꯨꯗꯤ ꯐꯔꯦ ꯑꯗꯨꯅ ꯑꯉꯥꯡꯅꯦꯅ ꯍꯥꯏꯌꯑꯣ ꯅꯪꯁꯨ
ꯑꯉꯥꯡ ꯑꯉꯥꯡ ꯑꯉꯥꯡꯅꯤ ꯀꯩꯅꯣ
ꯅꯪ ꯑꯉꯥꯡ ꯇꯣꯡꯅꯤꯡꯗꯦ ꯑꯗꯨ ꯑꯉꯥꯡ ꯇꯧꯅꯤꯡꯗ꯭ꯔꯕ ꯑꯗꯣ ꯑꯗꯨ ꯃꯇꯝꯗꯗꯤ ꯑꯉꯥꯡ ꯇꯧꯅꯤꯡꯗꯦ
ꯑꯉꯥꯡ ꯑꯉꯥꯡ ꯇ ꯃꯤꯗꯤ ꯑꯍꯟꯗꯤ ꯑꯩ ꯄꯥꯝꯃꯤꯁ ꯋꯥꯔꯤ ꯁꯥꯟꯅꯕ ꯅꯨꯡꯉꯥꯏꯕ ꯍꯝ
ꯐꯔꯦ ꯐꯔꯦ ꯅꯪ ꯃꯤ ꯑꯩꯉꯣꯟꯗ ꯍꯥꯏꯔꯨꯔꯗꯤ ꯑꯗꯨꯀꯣ ꯂꯣꯀꯦꯁꯟ ꯂꯣꯏꯅ ꯊꯥꯔꯛꯀꯦ ꯂꯧꯕ ꯂꯥꯛ